ꯑꯣ
ꯍꯜꯂꯣ
ꯑꯥ ꯑꯥꯎ ꯑꯥꯎ ꯑꯥꯎ
ꯑꯣ ꯁꯧꯒꯠꯂꯕꯣ ꯀꯃꯥꯏꯟ ꯇꯧꯔꯒꯦ
ꯑꯁ ꯑꯩꯗꯤ ꯁꯥꯏꯅ ꯍꯧꯒꯠꯂꯦꯗ ꯂꯕꯨꯛꯀꯩ ꯋꯥꯛꯀꯤꯡ ꯑꯣꯏꯅ ꯆꯠꯇꯅ ꯌꯧꯔꯨꯔꯕ ꯄꯣꯠꯅꯤ ꯅꯣꯏ ꯂꯧꯁꯤꯡ ꯀꯃꯥꯏꯅ ꯇꯧꯔꯒꯦ ꯂꯣꯏꯁꯤꯟꯈ꯭ꯔꯕꯣ ꯂꯧ ꯀꯃꯥꯏ ꯇꯧꯈ꯭ꯔꯒꯦ ꯍꯧꯔꯕꯣ
ꯂꯧꯁꯤꯡꯁꯦ ꯑꯩꯈꯣꯏꯒꯤꯗꯤ ꯑꯗꯨꯝ ꯍꯥꯏꯗꯤ ꯆꯍꯤ ꯈꯨꯗꯤꯡꯒꯤꯁꯨ ꯑꯗꯨꯝ ꯂꯤꯡꯕ ꯑꯣꯏꯅ ꯇꯧꯋꯦꯕꯀꯣ ꯑꯗꯨꯅ ꯍꯟꯗꯛꯀꯤꯁꯨ ꯂꯤꯡꯅꯕꯒꯤ ꯑꯩꯈꯣꯏꯒꯤ ꯑ ꯀꯩꯅꯣ ꯂꯧꯍꯣꯟ ꯀꯩꯀꯥ ꯍꯨꯟꯕꯗꯣ ꯑꯗꯨꯕꯨꯗꯤ ꯇꯧ ꯒ꯭ꯔꯦꯗꯣ ꯂꯧꯍꯣꯟ ꯆꯥꯎꯕ ꯑ ꯉꯥꯏꯔꯤꯌꯦ ꯑꯗꯨ ꯂꯧꯍꯣꯟꯗꯣ ꯆꯥꯎꯔꯀꯥꯟꯗ ꯑꯃꯨꯛ ꯍꯥꯏꯗꯤ ꯀꯩ ꯀꯩ ꯁꯦꯝꯗꯣꯛ ꯁꯦꯝꯖꯤꯟ ꯈꯔ ꯇꯧꯔꯒ ꯂꯧ ꯂꯤꯡꯅꯕꯅ ꯑ ꯑꯗꯣ ꯅꯣꯏꯒꯤꯗꯤ ꯍꯥꯏꯗꯤ ꯂꯤꯡꯕ ꯑꯣꯏꯅ ꯇꯧꯕ꯭ꯔꯣ ꯅꯠꯇ꯭ꯔꯒꯅ ꯑ ꯗꯥꯏꯔꯦꯛ ꯍꯣꯟꯖꯟꯕꯤꯗꯣ ꯑꯗꯨꯗꯣ ꯑꯣꯏꯅ ꯇꯧꯕꯔꯣ
ꯑꯩꯈꯣꯏꯗꯤ ꯁꯨꯃꯥꯏꯅ ꯇꯧꯋꯦ ꯆꯥꯞꯄꯨꯗꯤ ꯃꯥꯟꯅꯕꯅꯤꯅ ꯑꯗꯣ ꯑꯩꯈꯣꯏꯒꯤꯗꯤꯅꯦ ꯑꯩꯈꯣꯏ ꯂꯧꯕꯨꯛ ꯑꯈꯣꯏ ꯂꯧ ꯑꯗꯥꯋꯥꯏꯗꯣ
ꯑꯥ
ꯏꯁꯤꯡꯖꯦ ꯄꯥꯛꯅ ꯐꯪꯒꯟꯗꯕ ꯖꯒꯥ ꯍꯥꯏꯇꯥꯔꯦꯅꯦ ꯑꯗꯣ ꯎꯝ ꯀꯃꯥꯏ ꯇꯣꯡꯕ ꯍꯥꯏꯗꯣꯏꯔꯥ ꯀꯨꯠꯄ ꯍꯥꯏꯗꯣꯏꯔꯥ ꯈꯪꯗꯦ ꯏꯁꯤꯡꯁꯦ ꯍꯣꯏ ꯈꯣꯡꯕꯨꯗꯤ ꯂꯩꯌꯦꯕꯀꯣ ꯈꯣꯡꯗꯨꯅ ꯅꯦꯝꯃꯒ ꯂꯧ ꯂꯧꯄꯥꯛ ꯂꯧꯕꯨꯛꯁꯤꯡꯗꯣ ꯑꯗꯨꯅ ꯋꯥꯡꯕ ꯍꯥꯏꯇꯥꯔꯦ ꯈꯣꯡꯗꯣ ꯅꯥ ꯋꯥꯡꯉꯒ ꯂꯧꯄꯥꯛ ꯂꯧꯕꯨꯛꯁꯤꯡꯗꯨꯅ ꯅꯦꯝꯕ ꯑꯣꯏꯇꯥꯔꯗꯤ ꯏꯁꯤꯡꯁꯦ ꯑꯗꯨꯝ ꯂꯥꯛꯀꯗꯕꯅꯦꯕꯀꯣ
ꯑꯥ
ꯑꯗꯣ ꯏꯁꯤꯡꯗꯣ ꯎꯝ ꯑꯥ ꯃꯣꯏ ꯏꯁꯤꯡ ꯃꯊꯪ ꯃꯊꯪ ꯃꯊꯪ ꯑꯁꯣꯅꯥꯀꯟ ꯗꯥꯝ ꯂꯣꯝꯗꯩ ꯄꯨꯅꯔꯛꯄꯗꯨꯅ ꯑꯩꯈꯣꯏꯒꯤ ꯊꯣꯡꯗꯣ ꯏꯁꯤꯡ ꯈꯔ ꯂꯩ ꯂꯩꯔꯤꯑꯕꯀꯣ ꯍꯟꯗꯛꯇꯤ
ꯑꯥ
ꯑꯗꯣ ꯂꯧ ꯍꯨꯟꯕꯩ ꯃꯇꯝꯁꯦ ꯈꯤꯇꯪꯗꯤ ꯍꯦꯟꯇꯣꯔꯛꯑꯕꯅꯦꯕꯀꯣ ꯃꯃꯥꯡ ꯃꯃꯥꯡ ꯆꯍꯤꯖꯤꯡ ꯑꯗꯨꯒ ꯍꯥꯏꯔꯨꯔꯗꯤ ꯍꯥꯏꯗꯤ ꯍꯧꯖꯤꯛ ꯅꯣꯡ ꯇꯥꯗꯦꯗ ꯅꯣꯡꯁꯦ ꯁꯨꯡꯇꯥꯕꯨ ꯇꯥꯗ꯭ꯔꯦ ꯍꯥꯏꯕ ꯌꯥꯔꯦꯗ ꯑꯗꯨꯃꯥꯏꯅ ꯇꯧꯔꯕꯃꯤꯅ ꯏꯁꯤꯡꯁꯦ ꯂꯩꯇ꯭ꯔꯦꯗꯅ ꯑꯗꯨꯅ ꯁꯤꯡꯁꯦ ꯂꯩꯇ꯭ꯔꯅꯤꯅ ꯍꯧꯖꯤꯛꯀꯤ ꯂꯥꯛꯄ ꯏꯁꯤꯡꯗꯣ ꯊꯣꯡꯅ ꯂꯥꯛꯄ ꯏꯁꯤꯡꯁꯦ ꯁꯤꯖ ꯑꯩꯈꯣꯏ ꯍꯥꯏꯗꯤ ꯑꯁ ꯃꯇꯝꯁꯦ ꯍꯦꯟꯕꯤꯗ꯭ꯔ ꯌꯥꯔꯔꯣꯏꯅ ꯀꯩꯅꯣ ꯇꯧꯔꯦꯟ ꯇꯧꯔꯒ ꯆꯤꯡꯕꯤꯗꯣ ꯈꯪꯕ ꯅꯠꯇ꯭ꯔꯣ
ꯑ ꯈꯌꯦꯦ ꯈꯥꯏꯌꯦꯦ
ꯍꯣꯏ ꯑꯗꯨꯃꯥꯏꯅ ꯃꯤꯁꯦ ꯑꯍꯨꯝ ꯃꯔꯤ ꯅꯤꯛꯊꯣꯛꯑꯦ ꯑꯗꯨꯗꯨꯒ ꯍꯥꯏꯗꯤ ꯑꯗꯨꯗꯣ ꯃꯤ ꯌꯥꯝ ꯆꯪꯉꯦꯕ ꯍꯥꯏꯗꯤ ꯂꯥꯞꯁꯨ ꯂꯥꯞꯄꯅꯤꯅ ꯃꯤꯇꯔ ꯃꯤꯇꯔ ꯆꯅꯤꯃꯨꯛꯀꯤ ꯃꯌꯥ ꯁꯨꯋꯏꯅ ꯑꯣꯏꯔꯛꯑꯦꯕꯀꯣ ꯃꯤꯇꯔ ꯆꯅꯤꯃꯨꯛꯀꯤ ꯃꯌꯥꯗꯨꯗꯤ ꯌꯦꯡꯉꯣ ꯁꯥꯡꯉꯗ꯭ꯔꯥ ꯑꯩꯅ ꯆꯥꯎꯔꯥꯛꯅ ꯆꯧꯔꯥꯛꯅ ꯄꯥꯕꯗ ꯍꯥꯏꯔꯕꯅꯦ ꯁꯤ ꯃꯨꯛꯇ ꯆꯅꯤ ꯍꯥꯏꯁꯦ ꯑꯗꯨꯝ ꯆꯅꯤꯗꯤ ꯍꯦꯜꯂꯤ ꯄꯣꯠꯅꯦꯕ ꯑꯗꯣ ꯑꯗꯨꯃꯥꯏꯅ ꯆꯅꯤꯗꯣ ꯍꯦꯟꯅ ꯄꯥꯏꯞ ꯇꯤꯡꯉꯛꯄ ꯍꯥꯏꯁꯦ ꯌꯥꯝ ꯁꯥꯡꯉꯤ ꯃꯤꯗꯣ ꯑꯗꯨꯝ ꯌꯥꯎꯔꯛꯇꯕ ꯌꯥꯗ꯭ꯔꯤꯅꯦꯕ
ꯎꯝ
ꯑꯗꯨꯕ ꯉꯥ ꯄꯥꯏꯞꯇꯨꯗꯥꯏꯅ ꯃꯤ ꯈꯔ ꯅꯤꯛꯊꯣꯛꯑꯦ ꯑꯗꯨꯗꯨꯒ
ꯎꯝ
ꯑꯩꯒꯤ ꯑꯩꯒꯤ ꯑꯣꯏꯅꯁꯨ ꯂꯩꯖꯗꯕ ꯍꯥꯏꯇꯥꯔꯦ ꯀꯦꯞꯇꯣ ꯃꯤꯉꯣꯟꯗꯩ ꯋꯥꯏꯕꯅꯦꯕꯀꯣ
ꯑꯥ
ꯏꯟꯖꯤꯟꯗꯨꯁꯨ ꯃꯤꯉꯣꯟꯗꯒꯤ ꯋꯥꯏꯕ ꯑꯣꯏꯕ ꯑꯩꯅ ꯊꯥꯎ ꯀꯩ ꯀꯥꯕꯗꯤ ꯏꯁꯥꯅ ꯍꯥꯟꯖꯔꯒ ꯇꯧꯖꯔ ꯑꯗꯨꯃꯥꯏꯅ ꯋꯥꯏꯔ ꯈꯣꯠꯂ ꯇꯧꯔꯒ ꯄꯥꯏꯞꯇ ꯇꯧꯔꯒ ꯇꯤꯡꯗꯅ ꯈꯣꯠꯇꯅ ꯇꯧꯔꯒ ꯑꯁ ꯗꯥꯎꯅꯤ ꯌꯥꯗꯁꯨ ꯏꯁꯤꯡꯁꯦ ꯉꯝꯗꯥꯏ ꯉꯥꯏꯍꯥꯛꯇꯪꯗꯨꯗꯅꯦ ꯏꯟꯖꯤꯟꯗꯤ ꯏꯁꯇꯥꯔꯠ ꯂꯠ ꯆꯤꯡꯕꯗ ꯑꯃꯨꯛꯇꯪ ꯔ ꯍꯧꯔꯝꯃꯦ ꯑꯗꯨꯒꯅꯦ ꯑꯗꯨꯗꯩ ꯍꯧ ꯌꯥꯗꯕꯁꯤ ꯌꯥꯗꯕꯁꯦ ꯄꯨꯡ ꯑꯃ ꯍꯦꯟꯅ ꯆꯪꯉꯝꯅꯤꯅꯦ ꯏꯅꯤꯗꯣ ꯏꯁꯇꯥꯔꯠ ꯇꯧꯅꯕ ꯍꯣꯠꯅꯕꯗ
ꯑ ꯑꯁ ꯑꯗꯨꯗꯤ
ꯑꯩꯈꯣꯏꯒꯤ ꯑꯩꯈꯣꯏꯗꯒꯤ ꯀꯣꯟꯅ ꯂꯥꯛꯄ ꯃꯤ ꯐꯥꯎꯗ ꯌꯥꯗꯅ ꯆꯤꯡꯈ꯭ꯔꯕꯅꯦꯕ ꯑꯗꯣ ꯑꯩꯈꯣꯏ ꯏꯟꯖꯤꯟꯗꯨ ꯑꯗꯨꯃꯥꯏꯅ ꯄꯦꯔꯥ ꯀꯥꯕꯗ ꯑꯁꯤꯗꯤ ꯌꯥꯔꯔꯣꯏ ꯏꯟꯖꯤꯟꯁꯦ ꯐꯛꯇ꯭ꯔꯗꯤꯅ ꯏꯟꯖꯤꯟ ꯐꯛꯅꯤꯡꯉꯥꯏꯒꯤ ꯄ꯭ꯂꯥꯛ ꯕꯣꯛ ꯐꯖꯅ ꯑꯃ ꯂꯩ ꯃꯥꯜꯂ ꯑꯗꯨꯗꯣ ꯃꯣꯛꯁ ꯃꯤꯉꯣꯟꯗ ꯐꯣꯟ ꯇꯧꯔ ꯇꯧꯔ ꯍꯪꯉꯤ ꯀꯅꯥ ꯀꯅꯥ ꯂꯩ ꯅꯅ ꯄ ꯂꯥꯛ ꯂꯩꯕ ꯑꯗꯨꯗꯨꯅ ꯂꯩꯇꯦ ꯒꯥꯔꯤ ꯃꯆꯥ ꯂꯩꯕꯒꯨꯝꯕꯗ ꯍꯪꯉꯨ ꯈꯣꯠꯂꯣ ꯋꯥꯛꯁꯣꯞꯀꯨꯝꯕꯗꯅ ꯑꯗꯒꯤ ꯂꯧꯕꯨꯛꯇꯒꯤ ꯑꯃꯨꯛ ꯄꯨꯔꯥꯐꯛ ꯀꯥꯔꯒ ꯑꯩꯁꯦ ꯋꯔꯥꯛꯁꯣꯞ ꯈꯨꯗꯤꯡꯒꯤ ꯆꯪꯉꯝ ꯍꯣꯡꯉꯦ ꯇꯥꯟ ꯆꯥꯗꯅ ꯋꯔꯥꯛꯁꯣꯞ ꯑꯃꯗ ꯂꯩꯔꯝꯃꯤ ꯃꯣꯏꯅ ꯁꯤ ꯃꯣꯏ ꯄꯥꯠ ꯑꯅꯤ ꯄꯤꯌꯦꯕꯀꯣ ꯄ꯭ꯂꯥꯛꯁ ꯃꯨꯛꯀꯤ ꯄꯥꯠ ꯑ ꯑꯗꯨꯝ ꯑꯗꯨꯒꯤ ꯆꯥꯟꯅꯕ ꯑꯃ ꯈꯜ ꯂꯩꯌꯦ ꯃꯉꯣꯟꯗ ꯑꯗꯨꯃꯥꯏ ꯇꯧꯔꯒ ꯂꯧꯔꯔꯒ ꯌꯦꯡꯉꯦ ꯑꯗꯒꯤ ꯐꯛꯇꯣꯛꯑꯦ ꯍꯥꯡꯛꯇꯣꯛ ꯌꯦꯡꯉꯦ ꯑꯗꯒꯤ ꯁꯦꯡꯗꯣꯛꯄ ꯌꯥꯕ ꯀꯥꯝꯊꯣꯛꯄ ꯌꯥꯕ ꯀꯥꯝꯊꯣꯛꯑꯦ ꯑꯗꯨꯒꯤ ꯏꯟꯖꯤꯟꯒꯤ ꯃꯄꯥꯗꯨꯗ ꯀꯩꯅꯣ ꯆꯩꯇꯦꯛꯂ ꯀꯩꯅꯣ ꯃꯆꯥ ꯑꯃ ꯐꯨꯟꯖꯜ ꯂꯩꯔꯝꯃꯤꯅꯦ
ꯎꯝ
ꯑꯗꯨ ꯇꯥꯔꯒ ꯂꯣꯏꯅ ꯁꯦꯡꯗꯣꯛꯑ ꯂꯩꯔꯕ ꯃꯇꯨꯡꯗ ꯍꯥꯞꯆꯤꯜꯂꯦ ꯍꯥꯞꯆꯤꯜꯂꯒ ꯑꯃꯨꯛ ꯑꯁ ꯌꯥꯔꯣꯏ ꯍꯦꯟꯗ ꯇꯦꯟ ꯇꯧꯔꯒ ꯄꯠ ꯆꯤꯡꯕ ꯀꯥꯟꯗ ꯌꯥꯔꯛꯑꯦ ꯌꯥꯕꯗꯒꯤꯗꯤ ꯑꯁ ꯐꯔꯦ ꯈꯣꯠꯂꯦꯅ ꯏꯁꯤꯡꯁꯦ ꯇꯧꯔꯤꯉꯩꯁꯤꯗ ꯑꯃꯨꯛ ꯑꯁꯣꯝ ꯅꯥꯀꯟꯗ ꯑꯃꯨꯛ ꯉꯁꯥꯏ ꯄꯥꯏꯌꯦꯞꯇꯤꯡꯉꯝꯕꯗꯣ
ꯑꯥ
ꯄꯥꯏꯞ ꯀꯅꯦꯛꯁꯟꯁꯦ ꯃꯆꯤꯟ ꯑꯃꯁꯦꯧꯔꯝ ꯌꯧꯗ꯭ꯔꯕꯖꯥꯠꯅꯦꯕꯀꯣ ꯑꯩꯈꯣꯏꯁꯨ ꯁꯣꯝ ꯅꯥꯀꯟꯗ ꯏꯟꯖꯤꯟꯗꯣ ꯌꯥꯗꯕꯒꯤ ꯑꯩꯈꯣꯏ ꯆꯦꯟ ꯆꯦꯟꯅꯔꯤꯉꯩꯗ ꯁꯣꯝꯗ ꯑꯃꯃꯨꯛ ꯆꯦꯟ ꯑꯃꯃꯨꯛ ꯆꯦꯟ ꯑꯇꯩ ꯉꯥꯛꯇ ꯀꯥꯎꯊꯣꯛꯎꯔꯕ ꯑꯩꯈꯣꯏꯁꯦ ꯑꯗꯣ ꯏꯟꯖꯤꯟ ꯑꯗꯨꯒꯤ ꯄꯥꯏ ꯃꯆꯤꯟꯗꯨ ꯁꯦꯝꯅꯕꯅ ꯏꯟꯖꯤꯟꯒꯤ ꯏꯁꯇꯥꯠ ꯁꯦꯝꯅꯕ ꯍꯧꯅꯕꯅ ꯇꯧꯔꯤꯉꯗ ꯄꯥꯏꯞꯇꯣ ꯀꯅꯦꯛꯁꯟ ꯇꯧꯗꯣ ꯀꯥꯎꯗꯅ ꯏꯁꯤꯡꯁꯦ ꯑꯃꯨꯛ ꯄꯦꯔꯤ ꯄꯦꯔꯤ ꯄꯦꯔꯤ ꯀꯥꯞꯊꯣꯛꯏꯅꯦ ꯑꯗꯨꯇ ꯊꯤꯡꯖꯤꯟꯅꯕꯅꯦ ꯑ ꯗ ꯊꯕꯛ ꯑꯝꯅꯦ ꯆꯪꯉꯤꯁꯦ ꯑꯌꯨꯛ ꯄꯨꯡ ꯇꯔꯦꯠ ꯇꯔꯦꯠ ꯁ꯭ꯋꯥꯏꯗꯒꯤ ꯏꯁꯇꯥꯔꯠ ꯇꯧꯕꯅꯦꯕꯀꯣ ꯏꯟꯖꯤꯟ ꯌꯥꯔꯛꯄꯁꯤꯅ ꯄꯨꯡ ꯃꯥꯄꯟ ꯃꯥꯄꯟ ꯁ꯭ꯋꯥꯏꯗꯒꯤ ꯌꯥꯔꯛꯄ ꯑꯣꯏꯔ ꯃꯥꯜꯂꯦ ꯎꯆꯤꯟ ꯅꯥꯆꯤꯟꯅ ꯑꯗꯨꯃꯥꯏꯅ ꯇꯧꯔꯒ ꯏꯟꯖꯤꯟꯁꯦꯨꯛ ꯃꯨꯠꯊꯠꯂꯦ ꯑꯗꯨꯒ ꯄꯥꯏꯞ ꯃꯆꯤꯟꯖꯦ ꯁꯥꯡꯅ ꯍꯥꯞꯆꯤꯜꯂꯦ ꯑꯗꯨꯗꯒꯤꯗꯤ ꯌꯥꯔꯦ ꯑꯗꯩꯗꯤ ꯏꯁꯤꯡꯁꯦ ꯊꯥꯗꯕ ꯍꯧꯔꯦ ꯄꯥꯏꯞꯇꯣ ꯁꯥꯡꯗꯣꯛꯈꯤꯕꯅꯤꯅ ꯏꯁꯄꯤꯠꯇꯨꯗꯤ ꯈꯤꯇꯪ ꯇꯞ ꯀꯄꯦꯕꯀꯣ ꯑꯗꯨꯅ ꯏꯁꯤꯡꯁꯦ ꯊꯟꯕ ꯋꯥꯕ ꯍꯥꯏꯇꯥꯔꯦ ꯂꯣꯏꯅꯃꯛ ꯐꯩꯗꯣꯝ ꯂꯣꯏꯅꯃꯛꯄꯨꯗꯤ ꯆꯤꯡꯕ ꯅꯠꯇꯦꯕꯀꯣ ꯐꯩꯗꯣꯝ ꯑꯃꯈꯛꯇꯅꯦꯕ ꯐꯩꯗꯨꯝ ꯆꯥꯎꯋꯦ ꯑꯃꯗꯨꯁꯨ ꯑꯗꯨ ꯐꯩꯗꯨꯝ ꯑꯃ ꯑꯆꯧꯕꯗꯨꯃ ꯆꯤꯡꯉꯦ ꯆꯤꯡꯕ ꯈꯤꯇꯪ ꯄꯨꯡ ꯑꯃꯃꯨꯛ ꯐꯥꯔꯛꯄꯁꯤꯗ ꯂꯧꯅꯩ ꯀꯥꯏꯅꯕ ꯏꯟꯖꯤꯟ ꯒꯥꯔꯤꯗꯣ ꯇꯟꯖꯥ ꯆꯥꯅ ꯂꯥꯛ ꯀꯧꯁꯜꯂꯦ ꯑꯗꯨꯗꯒꯤꯗꯤ ꯏꯟꯖꯤꯟꯗꯨ ꯇꯧꯔꯒ ꯈꯣꯏꯗꯠꯂꯦ ꯕꯔꯥ ꯕꯔꯥ ꯕꯔꯥ ꯇꯧꯗꯅ ꯏꯁꯤꯡꯗꯣ ꯊꯥꯗꯔꯒ ꯈꯣꯏꯔꯦ ꯈꯣꯏꯔꯦ ꯑꯗꯨꯗꯨꯒ ꯄꯨꯡ ꯕꯥꯔꯣ ꯁꯋꯥꯋꯥꯏ ꯁꯤꯗꯅꯤꯅꯦ ꯂꯣꯏꯔꯤꯗꯣ ꯊꯟ ꯀꯣꯛ ꯇꯧꯒꯩ ꯊꯝꯃꯦ ꯑꯗꯨꯗꯨꯒ ꯂꯧ ꯑꯇꯩ ꯐꯩꯗꯣꯝꯁꯤꯡꯗꯣ ꯅꯥꯄꯤ ꯅꯨꯄꯤ ꯈꯔ ꯈꯔ ꯍꯧꯋꯦꯅ ꯃꯔꯨ ꯑꯝꯇ ꯌꯥꯎꯗꯦ ꯌꯥꯔꯔꯣꯏꯅ ꯐꯩꯗꯣꯝꯁꯤꯡꯗꯣ ꯃꯔꯣꯜ ꯑꯃ ꯒꯣꯔꯣ ꯒꯣꯔꯣ ꯒꯣꯔꯣ ꯈꯣꯏꯗꯣꯛꯍꯜꯂꯝꯃꯦ
ꯑꯗꯨꯗꯤ ꯂꯣꯏꯅ ꯅꯥꯄꯤꯗꯣ ꯂꯣꯏꯅ ꯐꯨꯛꯇꯠꯂꯝꯃꯤꯅ ꯅꯨꯡꯁꯥ ꯁꯥꯔꯀꯥꯟꯗꯗꯤ ꯀꯪꯁꯤꯜꯂꯦꯗꯅ ꯑꯗꯨ ꯑꯣꯏꯇꯥꯔꯗꯤ ꯍꯌꯦꯡ ꯂꯧ ꯏꯁꯤꯡ ꯇꯥꯔꯛꯄ ꯀꯥꯟꯗ ꯄꯨꯨ ꯈꯨꯠꯂ ꯀꯥꯟꯗ ꯀꯩꯁꯨ ꯋꯥꯔꯕ ꯍꯥꯏꯗꯤ ꯅꯥꯄꯤꯗꯨꯣ ꯂꯣꯏ ꯀꯪꯈ꯭ꯔꯅꯤ ꯇꯥꯎꯥꯎ ꯇꯥꯎ ꯂꯩꯔꯅꯦꯕ ꯄꯥꯠ ꯄꯥꯠ ꯈꯨꯟ ꯌꯥꯔꯦꯗꯅ ꯑꯗꯨꯃꯥꯏꯅ ꯇꯧꯗꯅ ꯑꯁ
ꯍꯌꯦꯡꯋꯥꯏ ꯍꯥꯏꯗꯤ ꯑꯗꯨꯒꯤ ꯃꯈꯥ ꯇꯥꯕ ꯂꯧ ꯁꯨꯕ ꯃꯇꯝꯗ ꯍꯥꯏꯗꯤ ꯍꯥꯄꯨ ꯈꯨꯟꯕꯕꯨ ꯑꯣꯏꯔꯣ ꯂꯧ ꯂꯤꯡꯕꯕꯨ ꯑꯣꯏꯔꯣ ꯑꯗꯨꯝꯕꯗꯣ ꯍꯥꯏꯗꯤ ꯁꯨꯝ ꯑꯩꯈꯣꯏꯗꯁꯨ ꯁꯨꯝ ꯍꯥꯏꯔꯛꯑꯣ ꯍꯥꯏꯗꯤ ꯁꯨꯝ ꯑ ꯈꯨꯜꯒ ꯃꯇꯦꯡ ꯄꯥꯡꯅꯕ ꯌꯥꯏꯗꯅ
ꯍꯣꯏ ꯍꯣꯏ ꯌꯥꯏꯌꯦ ꯌꯥꯏꯌꯦ ꯍꯟꯗꯛꯀꯤꯗꯤꯅꯦ ꯑ ꯍꯥꯏꯗꯤ ꯀꯩꯁꯨ ꯌꯥꯝꯕ ꯅꯠꯇꯕꯅꯤꯅ ꯏꯁꯤꯡ ꯄꯥꯏꯞ ꯈꯤꯇꯪ ꯊꯥꯡꯗꯣꯛ ꯊꯥꯡꯖꯤꯟ ꯇꯧꯕꯅꯤꯅꯅ ꯊꯕꯛꯇꯣ ꯌꯥꯝ ꯀꯩꯅꯣ ꯇꯧꯗꯃꯤꯅ ꯑꯩ ꯃꯤꯉꯣꯟꯗ ꯑꯣꯏꯅ ꯅꯦꯛꯇꯣꯛꯈ꯭ꯔꯕꯅꯦꯕ ꯃꯌꯥꯝꯕꯨꯗꯤ ꯋꯥꯠꯂꯤꯗ ꯂꯧꯕꯨꯗꯤ ꯍꯧꯔꯛꯄꯗ ꯉꯥꯏꯔꯤ ꯍꯧꯖꯤꯛ ꯍꯧꯔꯛ ꯄꯗ ꯈꯛꯇ ꯉꯥꯏꯔꯤ
ꯍꯣꯏ ꯑꯗꯨꯝ ꯍꯧꯖꯤꯛ ꯑꯥ ꯃꯈꯥ ꯇꯥꯕꯗ‌ꯣ ꯑꯗꯨꯝ ꯍꯥꯏꯔꯛꯑꯣꯕꯀꯣ
ꯎꯝ
ꯑꯗꯨꯃꯥꯏꯅ ꯑꯗꯨꯝ ꯑꯩꯅꯁꯨ ꯂꯥꯛꯑꯒ ꯅꯣꯏꯗ ꯌꯥꯎꯕ ꯌꯥꯔꯦ ꯑꯗꯒꯤ ꯅꯪꯅꯁꯨ ꯂꯥꯛꯑꯒ ꯑꯩꯈꯣꯏꯗ ꯑꯗꯨꯝ ꯌꯥꯎꯕ ꯌꯥꯔꯦꯗꯅ
ꯑꯗꯣ ꯅꯣꯏ ꯑꯗꯥꯏꯗꯨꯗꯤꯀꯣ ꯑꯁ ꯅꯣꯏꯗꯥꯏꯗꯤ ꯏꯁꯤꯡ ꯌꯥꯝ ꯌꯥꯝ ꯅꯨꯡꯉꯥꯏꯍꯦ ꯅꯣꯏꯗꯤ ꯈꯣꯡꯗꯣ ꯍꯥꯏꯗꯤ ꯈꯣꯡꯅ ꯋꯥꯡꯉꯒ ꯂꯧꯅ ꯅꯦꯝꯕꯅꯤꯅꯀꯣ ꯍꯥꯏꯗꯤ ꯈꯣꯡꯗꯣ ꯇꯛ ꯇꯛ ꯇꯧꯊꯣꯛꯑꯒ ꯑꯗꯨꯝ ꯖꯣꯔ ꯂꯧꯊꯥꯗꯈꯤꯕꯗ ꯄꯨꯡꯂꯪ ꯂꯪꯉꯤ ꯅꯣꯏꯗꯥꯏ ꯗꯨꯗꯤ ꯍꯧꯖꯤꯛ ꯂꯧ ꯐꯖꯅ ꯀꯣꯏꯕ ꯌꯥꯔꯅꯤ ꯁꯦꯝꯕ ꯌꯥꯔꯅꯤ
ꯍꯣꯏ ꯑꯗꯣ ꯎꯝ ꯏꯁꯤꯡꯕꯨꯗꯤ ꯌꯥꯝꯅ ꯅꯨꯡꯉꯥꯏꯌꯦ ꯍꯥꯏꯗꯤ ꯑꯩꯈꯣꯏꯒꯤ ꯅꯥꯛꯇ ꯂꯩꯕ ꯈꯣꯡꯗꯨꯁꯨ ꯑꯆꯧꯕ ꯈꯣꯡ ꯑꯣꯏꯕꯅꯤꯅꯀꯣ
ꯑꯥ
ꯑꯗꯣ ꯑꯥ ꯍꯥꯏꯗꯤ ꯑ ꯑꯗꯨꯗ ꯑꯃꯨꯛ ꯍꯟꯗꯛ ꯑꯩꯈꯣꯏ ꯂꯧꯍꯣꯟ ꯍꯨꯟꯕꯗꯨꯗ ꯑꯩꯈꯣꯏꯒꯤ ꯇꯤꯟ ꯑꯃ ꯇꯥꯏꯌꯦꯅ ꯑꯃꯨꯛ ꯍꯟꯗꯛꯁꯦ ꯑꯩꯈꯣꯏ ꯕꯕꯥꯅ ꯍꯥꯏ ꯀꯣꯟꯁꯤꯡꯗꯣ ꯍꯥꯏꯗꯤ ꯃꯅꯥ ꯃꯇꯣꯟꯁꯤꯡꯗꯣ ꯈꯔ ꯈꯔ ꯉꯥꯡꯁꯤꯟꯕ ꯍꯧꯔꯛꯑꯦꯅ
ꯑꯥ
ꯑꯃꯨꯛ ꯍꯟꯗꯛꯁꯦ ꯑꯃꯨꯛ ꯈꯔ ꯌꯦꯡꯁꯤꯜꯂꯨꯏꯌꯦ
ꯑꯣ ꯑꯣ ꯃꯇꯣꯟ ꯊꯨꯝꯕꯖꯥꯠꯂꯦ ꯏꯁꯤꯡꯗꯣ
ꯍꯣꯏ ꯑꯗꯨꯅꯦ ꯍꯥꯏꯗꯤ ꯑꯩꯈꯣꯏꯒꯤꯗꯤ ꯂꯧꯗꯨꯁꯨ ꯂꯥꯞꯄꯅꯤꯅ ꯍꯥꯏꯗꯤ ꯉꯥꯏꯍꯥꯛ ꯂꯩꯇ ꯆꯠꯄꯁꯨ ꯉꯝꯕ ꯅꯠꯇꯕꯅꯤꯅ ꯑꯃꯨꯃꯨꯛ ꯆꯠꯄ ꯃꯇꯝꯗꯀꯣ ꯑꯃꯥꯏꯅ ꯀꯩꯅ‌ꯣ ꯇꯧꯔꯛꯄꯒꯩꯗ
ꯑꯣ ꯑꯣ ꯑꯣ
ꯑꯣ ꯑꯗꯣ ꯂꯧꯅ ꯂꯧ ꯑꯣꯏꯈ꯭ꯔꯦ ꯑꯗꯣ ꯅꯣꯏꯒꯤ ꯍꯤꯡꯒꯣꯟ ꯁꯝꯕꯜꯗꯨꯕꯨ ꯀꯥꯃꯥꯏꯟ ꯀꯃꯥꯏꯟ ꯇꯧꯔꯤꯒꯦ ꯍꯥꯏꯗꯤ ꯃꯅꯥ ꯃꯁꯤꯡ ꯀꯩ ꯀꯩ ꯑꯗꯨꯝ ꯐꯖꯅ ꯑꯗꯨꯝ ꯍꯧꯔꯤꯕꯣ ꯄꯥꯜꯂꯤꯕꯣ
ꯍꯤꯡꯒꯣꯟꯁꯦ ꯃꯃꯥꯡ ꯍꯟꯗꯛꯀꯤꯁꯦ ꯍꯤꯡꯒꯣꯜ ꯂꯣꯝꯗ ꯀꯌꯥ ꯀꯩꯅꯣ ꯇꯧꯗ꯭ꯔꯦꯕꯀꯣ ꯍꯥꯏꯗꯤ ꯂꯧꯒꯤ ꯃꯇꯝ ꯑꯣꯏꯔꯛꯑꯝꯅꯤꯅ ꯂꯧ ꯃꯇꯝ ꯑꯣꯏꯗ꯭ꯔꯤꯉꯩꯗ ꯊꯥꯒꯤꯕꯁꯤꯡꯗꯣ ꯑꯗꯨꯗꯤ ꯄꯥꯟꯕ ꯂꯣꯏꯁꯤꯜꯂꯛꯇꯅ ꯐꯥꯟꯗꯣꯛꯄꯕꯨ ꯍꯧꯔꯦꯗ ꯍꯧꯖꯤꯛ ꯀꯤ ꯑꯣꯏꯅꯗꯤ ꯂꯧꯗ ꯀꯟꯅ ꯀꯣꯛ ꯊꯥꯗꯔꯤꯕꯀꯣ ꯍꯥꯏꯗꯤ ꯂꯧꯔꯣꯝꯗꯅ ꯍꯦꯟꯅ ꯊꯕꯛꯁꯦ ꯂꯩꯕꯅꯤꯅ ꯂꯧꯔ‌ꯣꯝꯗ ꯑꯣꯏꯅꯦ ꯃꯥꯏ ꯑꯣꯟꯁꯤꯜꯂꯤꯕ ꯑꯗꯣ ꯁꯤ ꯂꯧꯁꯦ ꯂꯣꯏꯁꯤꯟꯕꯒꯤ ꯇꯥꯟꯖꯥ ꯍꯥꯏꯕꯗꯤ ꯍꯨꯟ ꯍꯨꯟꯖꯤꯟꯈ꯭ꯔꯅꯤꯗꯅ ꯍꯨꯟꯖꯟꯕꯒꯤ ꯃꯔꯛ ꯊꯥ ꯑꯃ ꯀꯔꯤ ꯑꯃ ꯁꯨꯃꯥꯏꯅ ꯒ‌ꯦꯞ ꯂꯩꯔꯛꯄꯗꯣ ꯑꯗꯨ ꯀꯥꯟꯗꯨꯗ ꯑꯣꯏꯅ ꯁꯦꯝꯃꯒꯦꯅ ꯇꯧꯕꯅꯦ ꯍꯤꯡꯒꯣꯟꯁꯦ ꯅꯠꯇ꯭ꯔꯗꯤ ꯑꯁꯣꯟꯗꯁꯨ ꯑꯃꯨꯛ ꯑꯁꯣꯝ ꯅꯥꯀꯟꯗꯁꯨ ꯑꯃꯨꯛ ꯇꯧꯕꯗꯣ ꯌꯥꯔꯔꯣꯏꯗꯕ ꯐꯔꯛ ꯇꯥꯔꯗꯧꯕ ꯑꯗꯨꯅ ꯊꯕꯛꯁꯦ ꯑꯃ ꯍꯥꯟꯅ ꯂꯣꯏꯁꯤꯜꯂꯒ ꯑꯃꯗꯣ ꯑꯃꯨꯛ ꯄꯥꯏꯔꯒꯦꯅ ꯇꯧꯕꯅꯦ ꯑꯩꯁꯦ ꯍꯤꯡꯒꯣꯟꯖꯦ ꯍꯤꯡꯒꯣꯟ ꯍꯧꯖꯤꯛ ꯀꯔꯤꯝꯇ ꯏꯀꯣꯛ ꯀꯣꯛꯏ ꯀꯔꯤꯝꯇ ꯂꯩꯇ꯭ꯔꯤ ꯍꯤꯡꯒꯣꯜꯟꯖꯦ ꯍꯧꯖꯤꯛ ꯐꯥꯟꯗꯣꯛꯈꯤꯗꯅ ꯂꯣꯏꯅ
ꯑꯗꯣ ꯍꯥꯏꯗꯤ ꯅꯣꯏꯒꯤ ꯗꯥꯥꯏꯗꯒ ꯑꯗꯒꯤ ꯅꯣꯏꯒꯤ ꯑꯣꯏꯔꯒꯁꯨ ꯑꯩꯈꯣꯏꯒꯤ ꯁꯧꯒꯔꯤ ꯑꯉꯥꯡꯕꯗꯣ ꯑꯗꯨꯗꯣ ꯄꯥꯟꯅꯕ꯭ꯔꯣ
ꯁꯧꯒ꯭ꯔꯤ ꯑꯉꯥꯡꯕꯁꯦ ꯃꯅꯥꯕꯨꯗꯤ ꯈꯔ ꯈꯔ ꯄꯥꯟꯕ ꯍꯧꯔꯦ ꯑꯗꯨꯒ ꯌꯥꯝ ꯀꯟꯅ ꯆꯥꯎꯕꯗꯤ ꯑꯣꯏꯗ꯭ꯔꯤ ꯃꯥꯗꯤ ꯀꯜ ꯅꯤꯡꯗꯝ ꯅꯤꯡꯊꯝ ꯊꯥꯗꯅ ꯍꯦꯟꯅ ꯄꯥꯟꯕꯅꯦꯕ ꯀꯥꯂꯦꯟꯗꯗꯤ ꯑꯃ ꯑꯉꯧꯕꯗꯣ ꯀꯥꯂꯦꯟ ꯁꯧꯒ꯭ꯔꯤꯅ ꯑꯉꯧꯕꯗꯣ ꯑꯗꯨꯗꯨꯅ ꯅꯝꯅ ꯊꯣꯏꯕ ꯑꯗꯨꯒ ꯁꯨꯒ꯭ꯔꯤ ꯑꯉꯥꯡꯕꯗꯨꯅ ꯅꯤꯡꯗꯝꯗꯒꯤ ꯃꯇꯝ ꯌꯧꯔꯛꯄꯗꯨꯗꯨꯗ ꯄꯥꯟꯕꯅꯦꯕ
ꯑꯗꯣ ꯍꯥꯏꯗꯤ ꯍꯌꯦꯡꯋꯥꯏ ꯄꯥꯜꯂꯀꯥꯟꯗꯅꯦ ꯑꯩꯁꯦ ꯑ ꯀꯩꯅꯣꯗꯣ ꯁꯧꯒꯔꯤ ꯑꯉꯥꯡꯕꯒꯤ ꯑꯩꯈꯣꯏꯒꯤ ꯃꯔꯨꯗꯣ ꯃꯍꯩ ꯍꯥꯏꯇꯥꯔꯦꯅꯦꯀꯣ ꯑꯗꯨꯗꯣ ꯑꯩ ꯈꯤꯇꯪ ꯄꯥꯝꯕ ꯍꯥꯏꯗꯤ ꯑꯗꯨꯒꯤ ꯃꯍꯩꯗꯣ ꯈꯣꯛꯇꯣꯛꯑꯒ ꯀꯪꯍꯜꯂꯒ ꯊꯝꯕꯗ ꯍꯥꯏꯗꯤ ꯑ ꯍꯥꯏꯗꯤ ꯁꯧꯒ꯭ꯔꯤ ꯐꯪꯗꯕ ꯃꯇꯝꯗꯁꯨ ꯑꯗꯨꯗꯣ ꯑꯗꯨꯝ ꯑꯀꯪꯕꯗꯣ ꯈꯔ ꯈꯔ ꯊꯥꯛꯑꯒ ꯑꯗꯨꯝ ꯊꯣꯡꯉꯒ ꯆꯥꯕꯔꯕ ꯌꯥꯏꯗꯅ ꯑꯗꯨꯗ__ ꯑ ꯑꯗꯤ ꯐꯨꯛꯇꯣꯛꯈꯤꯕꯒꯤ ꯃꯔꯨꯗꯣ ꯑꯩꯅ ꯅꯨꯡꯁꯥꯗ ꯐꯧꯗꯣꯛꯑꯒ ꯀꯪꯍꯜꯂꯒ ꯃꯔꯨꯗꯣ ꯃꯣꯏꯅ ꯑꯃꯨꯛ ꯍꯨꯟꯒꯦꯅ ꯈꯟꯕꯅꯦꯕ
ꯍꯣꯏ ꯍꯣꯏ
ꯑꯗꯨ ꯍꯌꯦꯡ ꯍꯥꯏꯗꯤ ꯅꯣꯏꯒꯤꯗꯤ ꯄꯥꯟꯕꯅꯤꯅ ꯍꯥꯏꯗꯤ ꯍꯌꯦꯡꯋꯥꯏ ꯃꯍꯩ ꯄꯥꯔꯀꯥꯟꯗ ꯃꯍꯩꯗꯣ ꯑꯩꯉꯣꯟꯗ ꯈꯤꯇꯪ ꯈꯥꯏꯔꯛꯑꯣ
ꯍꯣꯏ ꯌꯥꯏꯌꯦ ꯌꯥꯏꯌꯦ ꯇꯧꯒꯦ ꯑ ꯑꯩꯈꯣꯏ ꯁꯤ ꯊꯪꯅꯕꯩꯗꯨꯁꯨ ꯃꯣꯏ ꯍꯤꯡꯒꯣꯜ ꯑꯆꯧ ꯑꯆꯧꯕꯗ ꯑꯗꯨꯝꯕ ꯌꯥꯝ ꯊꯥꯅꯕꯅꯦ ꯑꯩ ꯈꯣꯝꯕꯤꯔꯛꯀꯦ ꯃꯌꯥꯝꯇꯥ
ꯍꯣꯏ ꯑꯗꯒꯤ ꯍꯥꯏꯗꯤ ꯍꯧꯖꯤꯛꯀꯤ ꯃꯍꯩꯒꯤ ꯑꯀꯪꯕꯁꯦ ꯁꯤꯁꯦ ꯑꯩꯈꯣꯏꯅ ꯆꯥꯒꯤ ꯏꯁꯇꯥꯏꯜꯗ ꯍꯥꯏꯇꯥꯔꯦ ꯏꯁꯤꯡ ꯑꯁꯧꯕ ꯗ ꯃꯅꯥ ꯑꯃꯅꯤ ꯈꯤꯇꯪ ꯍꯥꯞꯄꯒ ꯑꯗꯨꯝ ꯑꯗꯨꯃꯥꯏꯅ ꯂꯣꯜꯂꯒ ꯊꯛꯄꯁꯨ ꯍꯛꯆꯥꯡ ꯌꯥꯝ ꯇꯦꯛꯈꯠꯂꯦꯅ ꯍꯥꯏꯌꯦ ꯑꯗꯒꯤ ꯑꯩꯈꯣꯏꯅ ꯏꯁꯤꯡ ꯑꯌꯤꯡꯕꯗ ꯑꯗꯨꯗꯣ ꯍꯥꯏꯗꯤ ꯐꯖꯅ ꯑꯀꯪꯕꯗꯣ ꯃꯅꯥ ꯃꯔꯤ ꯃꯉꯥ ꯆꯥꯝꯊꯣꯛꯄꯤꯔꯒ ꯑꯩ ꯊꯥꯗꯔꯒ ꯃꯤꯅꯠ ꯇꯔꯥ ꯑꯃ ꯇꯨꯟ ꯑꯃ ꯁꯨꯝ ꯇꯤꯡꯉꯒ ꯊꯝꯕꯤꯔꯦꯗꯅ ꯑꯗꯨꯗꯨꯒ ꯊꯛꯄꯗꯁꯨ ꯍꯥꯏꯗꯤ ꯍꯛꯆꯥꯡꯗ ꯌꯥꯝ ꯀꯥꯟꯅꯕ ꯑꯃ ꯑꯣꯏꯌꯦꯅ ꯍꯥꯏꯔꯤꯕ
ꯍꯣꯏ ꯍꯣꯏ ꯌꯥꯏꯌꯦ ꯌꯥꯏ ꯌꯥꯏ ꯂꯩꯅꯤ ꯂꯩꯅꯤ ꯂꯩꯅꯤ ꯑꯗꯣ ꯊꯥ ꯑꯃꯗꯤ ꯆꯪꯉꯤꯅꯤ ꯍꯧꯖꯤꯛꯇꯤ ꯑꯗꯨ ꯃꯇꯝꯗꯣ ꯈꯔ ꯋꯥꯠꯂꯤꯕꯀꯣ ꯁꯧꯒꯤꯗꯨꯐꯥꯎꯇ ꯃꯅꯥꯗꯣ ꯄꯥꯟꯕ ꯍꯧꯔꯛꯄ ꯀꯨꯏꯗ꯭ꯑꯔꯤꯕ